ꯍꯂꯣ ꯇꯥꯕ꯭ꯔꯣ
ꯎꯝ ꯇꯥꯏꯌꯦ
ꯀꯩ ꯇꯧꯔ ꯂꯩꯕ꯭ꯔꯣ
ꯍꯥꯥ
ꯀ꯭ꯔꯤꯇꯔ ꯂꯩꯕꯣ
ꯑꯗꯨ ꯑꯗꯨꯝ ꯕꯤꯗꯤꯑꯣꯒꯤ ꯑꯗꯨ ꯑꯗꯨꯝ ꯍꯧꯖꯤꯛꯇꯤ ꯅꯪꯗꯤ
ꯑꯩꯁꯨ ꯏꯔꯨ ꯂꯣꯏꯔꯒ ꯏꯃꯥꯟꯅꯕꯈꯣꯏ ꯆꯠꯈ꯭ꯔꯦꯗꯗꯤ
ꯑ ꯆꯥꯛ ꯆꯥꯕꯗꯤ ꯂꯣꯏꯈ꯭ꯔꯕ꯭ꯔꯣ
ꯆꯥꯛꯇꯤ ꯆꯥꯕ ꯂꯣꯏꯔꯦ
ꯀꯦꯔꯤꯍꯤ ꯃꯊ ꯑꯃ ꯄꯥꯕꯨꯡ
ꯑꯩꯈꯣꯏꯔꯣ
ꯎꯝ ꯅꯈꯣꯏ ꯅꯠꯇꯦ ꯅꯪ
ꯑꯩꯗꯤ ꯆꯥꯛ ꯆꯥꯗ꯭ꯔꯤꯗ ꯏꯃꯥ ꯍꯣꯏ
ꯂꯩꯦ ꯑ
ꯑꯦ ꯏꯃꯥꯒ ꯋꯥꯔ ꯃꯆꯥ ꯑꯃ ꯇꯧꯔ ꯂꯥꯛꯑꯗꯤ
ꯑꯣ ꯅꯪ ꯌꯨꯝꯗ ꯂꯩꯕ꯭ꯔꯣ
ꯏꯃꯥꯟ ꯃꯈꯣꯏ ꯂꯥꯛꯈ꯭ꯔꯦ ꯍꯧꯖꯤꯛꯇꯤ
ꯑꯣ
ꯀꯩ ꯅꯪꯗꯤ ꯆꯥꯛ ꯆꯥꯈ꯭ꯔꯦ
ꯎꯝ ꯑꯩꯗꯤ ꯉꯁꯥꯏꯗꯒꯤ ꯆꯥꯕꯦ
ꯆꯥꯕ ꯂꯣꯏꯔꯦ
ꯎꯝꯃꯦ
ꯊꯪ ꯆꯥꯕ꯭ꯔꯣ
ꯑꯩ ꯉꯁꯤ ꯏꯔꯣꯝꯕ ꯑꯣꯏꯅꯖꯥꯏ
ꯍꯥꯥ
ꯏꯔꯣꯝꯕ ꯏꯔꯣꯝꯕ
ꯑ ꯐꯅꯦ
ꯑꯗꯨꯝ ꯂꯩꯗꯣꯏꯔꯥ
ꯑꯗꯨꯃꯥꯏꯅ ꯂꯩꯔꯣꯏ ꯍꯌꯦ ꯍꯧꯖꯤꯛ ꯋꯥꯔꯤ ꯁꯥꯅꯕ ꯍꯧꯔꯗꯣꯏꯅꯦ ꯍꯥꯏꯔꯒ
ꯍꯧꯗ꯭ꯔꯤ ꯍꯧꯖꯤꯛꯇꯤ
ꯑꯗꯨꯗꯤ ꯍꯣꯏ ꯏꯟꯇ꯭ꯔꯣꯗꯛꯁꯟ
ꯍꯁꯨ ꯌꯥꯔꯗ
ꯀꯩ ꯇꯧꯔ ꯂꯩꯕ꯭ꯔꯣ ꯅꯪ ꯉꯁꯥꯏꯗꯒꯤ
ꯑꯗꯨꯝ ꯑꯩꯗꯤ ꯎ ꯎꯝ ꯖ ꯑꯗꯨꯝ ꯑꯗꯨꯝ
ꯉꯁꯥꯏꯗꯒꯤ ꯀꯣꯜ ꯇ ꯄꯤꯔꯛꯅꯕ ꯂꯩꯇꯕ꯭ꯔꯕꯣ
ꯁꯨ ꯅꯥꯔꯦ
ꯑꯣ ꯌꯦꯡꯒꯅꯨꯅꯦ ꯑꯗꯨꯗꯤ
ꯅꯪꯕꯨ ꯉꯥꯏꯔꯒ ꯌꯦꯡꯕꯅꯦ
ꯑꯠꯆꯥ ꯑꯠꯆꯥ ꯁꯔꯦꯔꯦ ꯈꯤꯇꯪ ꯀꯨꯏꯈ꯭ꯔꯦ
ꯑꯗꯨꯃꯦ ꯀꯝ ꯀꯟꯗꯦ ꯇꯕ ꯇꯣ ꯏꯅꯣꯅ ꯈꯟ꯭ꯔ ꯎꯝ
ꯏꯀꯥꯏꯕꯅ ꯂꯣꯏꯔꯦ ꯑꯩ ꯀꯣꯜ ꯑꯅꯤꯌꯦꯛ ꯁꯅ ꯇꯧꯔꯛꯑꯔꯣꯏꯀꯣ ꯑꯗꯨꯃꯥꯏꯅ ꯍꯥꯏꯔꯗꯤ
ꯑꯁꯥꯏꯕꯗꯤ ꯅꯨꯄꯤ ꯅꯨꯄꯥꯅ ꯅꯨꯄꯤꯕꯨ ꯉꯥꯏꯗꯣꯏꯅꯦꯕ ꯑꯈꯣꯏ ꯃꯤꯒꯤꯗꯤ ꯑ ꯆꯉꯥꯂꯦ ꯑꯗꯨꯉꯥꯏꯔꯤꯕ
ꯑꯣꯀꯦ
ꯑꯗꯨ ꯉꯔꯥꯡ ꯅꯨꯃꯤꯠꯇꯤ ꯅꯨꯡꯉꯥꯏꯕ꯭ꯔꯣ
ꯍꯥꯏ
ꯍꯥꯥ
ꯍꯥꯏꯅꯨꯡꯉꯥꯏꯌ°ꯕ
ꯉꯔꯥꯡ ꯉꯔꯥꯡ
ꯍꯥ ꯑꯗꯨꯅꯨꯡꯉꯥꯏꯌꯦ
ꯅꯨꯉꯥꯏꯌ°
ꯎꯝ
ꯅꯪꯗꯤ ꯕꯣ ꯌꯦꯡꯗ꯭ꯔꯣ
ꯕꫭꯜ ꯄꯥꯝꯗ°
ꯍꯣꯏ ꯏꯁꯄ ꯏꯁꯄꯦꯟ ꯈꯂ ꯌꯦꯡꯗ꯭ꯔꯁꯨ ꯑꯗꯨꯝ ꯁꯞꯄꯣꯔꯠ ꯇꯧꯋꯦꯗ
ꯑꯣ
ꯌꯦꯉꯣꯏꯒꯤ ꯃꯇꯥꯡꯁꯨ ꯂꯩꯇꯦꯕ ꯑꯩꯗꯤ
ꯎꯗꯤ ꯀꯥꯏ ꯂꯩꯕ꯭ꯔꯣ ꯆꯤꯡ ꯂꯩꯕ꯭ꯔꯣ ꯇꯝꯅ ꯂꯩꯕ꯭ꯔꯣ
ꯎꯝ
ꯍꯥꯥ ꯍꯜꯂꯣ
ꯑꯣ ꯇꯌꯦꯦ ꯇꯥꯏꯌꯦ ꯆꯤꯡꯗ ꯂꯩꯇ°ꯕ
ꯆꯤꯡꯗ ꯂꯩꯇꯦ
ꯍꯣꯏ
ꯑꯆꯥ ꯑꯆꯥ
ꯍꯗ
ꯑꯩꯁꯨ ꯆꯤꯡꯗ ꯂꯩꯇꯦ
ꯑꯣ ꯑꯗꯨꯗꯤ ꯅꯪ ꯀ ꯇꯧꯔꯒ ꯂꯩꯕ꯭ꯔꯣ
ꯑꯩꯔꯣ
ꯎꯝ
ꯀꯣꯂꯦꯖ ꯀꯥꯟꯅ ꯇꯧ ꯂꯩꯒꯦ
ꯑꯣ ꯑꯗꯨꯗꯤ ꯑꯉꯥꯡꯅꯤꯅꯦ
ꯍꯣꯏꯣꯏ ꯍꯣꯏ ꯍꯣꯏ ꯍꯣꯏ ꯅꯣꯏ ꯈꯛ ꯉꯥꯏꯔꯦ ꯑꯍꯥꯟ ꯑꯣꯏꯕꯀꯣ
ꯍꯣꯏ ꯑꯩꯗꯤ ꯑꯍꯟ ꯑꯣꯏꯒꯗ꯭ꯔꯅ ꯈꯟꯕꯅꯦꯕ
ꯆꯦꯁ ꯑꯍꯟ ꯄꯥꯝꯕ꯭ꯔꯣꯕ ꯌꯥꯝꯅ
ꯑ ꯀꯝꯕꯗꯤꯅꯠꯇ ꯑꯗꯨ ꯑꯗꯨ ꯍꯥꯏꯏꯅꯤꯅ
ꯅꯦꯠꯋꯥꯛ ꯋꯥꯉꯥꯡꯗꯣ ꯐꯪꯉꯦ ꯍꯥꯏꯅ ꯄꯥꯝꯃꯜꯅꯤ
ꯅꯁꯦꯅ ꯑꯩꯁ ꯄꯥꯝꯗ꯭ꯔꯗꯤ ꯉꯁꯥꯏꯗꯒꯤ ꯊꯣꯛꯄꯅꯤ
ꯏꯁꯩ ꯋꯥꯊꯤ ꯅ ꯅꯪ ꯃꯈ ꯃꯥꯥꯡꯗ ꯃꯤ ꯃꯥꯔꯂ
ꯑꯥ
ꯅꯪꯒꯤ ꯋꯥ ꯈꯨꯒꯥꯡꯗꯨ ꯆꯤꯡꯅꯤ ꯃꯥꯜꯂ°ꯕ
ꯄꯥꯏꯁꯤꯃꯤꯅꯦ
ꯆꯤꯡꯃꯤꯅꯦ ꯍꯥ
ꯍ
ꯈꯥꯡ ꯃ ꯍꯥꯥ
ꯅꯗ ꯅꯠꯇꯦ
ꯑꯩꯗꯤ ꯆꯤꯡꯃꯤ ꯅꯠꯇꯦ
ꯍꯅ
ꯍꯥꯥ
ꯑꯩꯒꯤ ꯑꯣꯏꯗꯕ꯭ꯔꯥ ꯍꯥꯏꯕ ꯍꯥꯏꯅꯦ
ꯑꯠꯆꯥ ꯑꯆꯥ ꯑꯗꯨ
ꯎ ꯍꯣꯏ
ꯀꯩ ꯇꯧꯒꯦꯔꯣ ꯍꯣꯔꯦꯟꯗꯤ
ꯑꯗꯣ ꯥꯏꯗꯣꯏꯅꯦꯗ
ꯑꯗꯨꯝ ꯂꯩꯗꯣꯏꯅꯦ
ꯎꯝ
ꯍꯥꯏꯖꯦ ꯑꯗꯨꯦ
ꯅꯪ ꯀꯔꯤ ꯇꯅꯤꯡꯒꯣ
ꯑꯩꯗꯤ ꯍꯣꯔꯦꯟ ꯁꯥꯟꯅꯕ ꯊꯣꯛꯀꯅꯤ ꯍꯥꯏꯔꯤꯅꯤ
ꯕ
ꯍꯍ
ꯑꯗꯨꯖꯤꯈ
ꯕꯥꯁꯀꯦꯠꯕꯣꯜ
ꯑꯣ ꯅꯝ ꯁꯀꯦꯔ ꯣꯁꯅꯕ꯭ꯔꯣ
ꯍꯣꯏ
ꯑ ꯐꯥꯏꯅ
ꯐ ꯅꯪ ꯀꯌꯥꯝ ꯋꯥꯡꯕ꯭ꯔꯣ
ꯍꯥꯏꯔꯥ
ꯍꯣꯏ
ꯑ ꯐꯥꯏꯚ ꯄꯣꯏꯟ ꯐꯣꯔ ꯅꯦ ꯐꯥꯏꯚ ꯄ ꯐꯥꯏꯚ ꯄ ꯐꯣꯔ
ꯐꯣꯔ ꯋꯥ ꯋꯥꯅꯤꯀꯣ
ꯀꯥꯎ ꯆꯕꯅꯦ
ꯑ
ꯅꯪꯗꯦ
ꯑꯩꯗꯤ ꯐꯥꯏꯚ ꯄꯣꯏꯟ ꯁꯤꯛꯁ
ꯑ ꯐꯥꯏ ꯑꯗꯨꯃꯥꯏꯅ ꯍꯥꯏꯗꯨꯅꯤ ꯑꯗꯨꯗꯤ ꯏꯃꯥꯟꯅꯨꯕꯤꯒ ꯅꯪ ꯅꯪꯒꯤ ꯍꯥꯏꯒ ꯆꯞ ꯃꯥꯟꯅꯒꯅꯤ
ꯆꯠꯂꯨ ꯍꯣꯏ ꯑꯩꯗꯤ ꯅꯪꯒ ꯍꯥꯏꯠ ꯃꯥꯟꯅꯗꯕꯤ ꯂꯩꯅꯤꯡꯉꯤ
ꯅꯠꯇꯦ ꯏꯃꯥ ꯑꯩꯅ ꯍꯥꯏꯕꯗꯤ ꯏꯃꯥꯟꯅꯕꯤꯁꯨ ꯌꯥꯝ ꯋꯥꯡꯉꯦꯕ ꯑꯃꯁꯨ ꯐꯥꯏꯚ ꯄꯣꯏꯟ ꯁꯤꯛꯁꯅꯦꯕ ꯑꯩꯒꯦꯃꯤꯟꯅꯕꯗ
ꯅꯣꯡꯃ ꯀꯣꯏꯕ ꯂꯥꯛꯇꯥꯔꯦ ꯍꯥꯏ ꯌꯦꯡꯕ
ꯍꯣꯏ ꯅꯪꯅ ꯅꯦꯝꯔꯗꯤ ꯅꯉꯣꯟꯗꯒꯤ
ꯑꯗꯨꯁꯨ ꯀꯥꯏꯗꯦꯍꯦ ꯑꯩꯗꯤ ꯑꯋꯥꯡꯕꯁꯨ ꯌꯥꯏꯑ ꯑꯅꯦꯝꯕꯁꯨ ꯌꯥꯏꯑ
ꯑꯦ ꯅꯪꯒꯤ ꯅꯨꯄꯤꯅ ꯅꯪꯒꯤ ꯅꯨꯄꯤꯅ ꯋꯥꯡꯅꯗꯤ ꯌꯥꯏꯑꯕ
ꯑꯣ ꯑꯩ ꯅꯨꯄꯤꯅ ꯋꯥꯡꯉꯁꯨ ꯌꯥꯏ ꯅꯦꯝꯃꯁꯨ ꯌꯥꯏ
ꯑꯗꯨꯗꯤ ꯅꯪꯒꯤ ꯅꯨꯄꯤꯅ ꯍꯤꯜꯁ ꯍꯤꯜꯁ ꯁꯪ ꯍꯍꯣꯜ ꯁꯪꯕ ꯑꯣꯏꯅ ꯇꯧꯅꯔꯤꯕ ꯅꯪꯗꯤ ꯑꯗꯨꯝ ꯃꯥꯕꯨ
ꯍꯣꯏ ꯃꯥꯕꯨ ꯋꯥꯡꯍꯟꯒꯗꯧꯕꯅꯦꯅꯦ
ꯎꯝ ꯍ
ꯑꯩꯗꯤ ꯀꯁꯨ ꯀꯥꯏꯦ
ꯑꯦ
ꯀꯔꯤ ꯑꯣꯏꯗꯕ ꯅꯨꯄꯥꯅ ꯇꯦꯜꯂꯒ ꯅꯨꯄꯤ ꯑꯋꯥꯕ ꯀꯣꯏꯕ ꯌꯥꯗꯦ ꯍꯥꯏꯕꯗꯤ ꯂꯩꯇꯦꯅ
ꯍꯣꯏ ꯂꯩꯇꯦ ꯂꯩꯇ꯭ꯔꯁꯨ ꯎꯕꯗ ꯐꯖꯗꯦꯕ
ꯆꯗꯤ
ꯖꯦ
ꯑꯗꯨꯗꯤ ꯅꯨꯄꯥ ꯑꯋꯥꯡꯕ ꯅꯨꯄꯤ ꯑꯣꯏꯅ ꯑꯅꯦꯝ ꯑꯃ ꯌꯦꯡꯕꯗꯨ ꯐꯖꯕ꯭ꯔꯥ
ꯍꯣꯏ ꯐꯖꯅ ꯑꯗꯨꯗꯤ ꯅ ꯅꯪꯁꯨ ꯅꯪꯁꯨ ꯑꯗꯨꯝ ꯑꯩꯅ ꯄꯥꯝꯔꯒꯅꯤ ꯀꯅꯤ ꯌꯥꯦ
ꯑꯗꯨꯒꯨꯝꯕ ꯌꯥꯗꯦ ꯑꯗꯨꯝꯕ ꯌꯥꯗꯦ
ꯎꯝ ꯎꯝ
ꯑꯩꯗꯤ ꯑꯩꯗꯒꯤ ꯍꯦꯟꯅ ꯋꯥꯡ ꯋꯥꯡꯕ ꯌꯦꯡꯅꯤꯡꯕꯅꯦ ꯑꯗꯨ ꯑꯣꯏꯁꯨ ꯃꯆꯥꯁꯨ ꯌꯥꯒꯅꯤ
ꯑ ꯃꯆꯥ
ꯎꯝ
ꯏꯔꯣ ꯀꯅ ꯑꯗꯨꯗꯤ
ꯊꯔꯣ
ꯎꯝ
ꯆꯂꯣ ꯑꯍ ꯂꯥꯛ ꯂꯥꯛꯄ ꯂꯧꯒꯗꯧꯕꯅꯤ
ꯅꯨꯄꯤꯅ ꯂꯥꯛꯇꯣꯏꯔꯣ ꯑꯗꯨꯗꯤ
ꯎꯝ ꯃꯣꯏ ꯀꯨꯁꯤ
ꯅꯨꯄꯤ ꯅꯨꯄꯥꯅ ꯊꯤꯗ꯭ꯔꯒ ꯅꯨꯄꯤꯅ ꯊꯤꯗꯣꯏꯕ
ꯍꯣꯏ ꯋꯥꯗ꯭ꯔꯣ ꯀꯩꯅꯣ ꯎꯐ ꯑꯩꯅ ꯑꯃꯨꯛ ꯑ ꯉꯥꯎꯕ ꯑꯗꯨꯃꯥꯏꯅ ꯊꯤꯒ ꯂꯩꯔꯗꯤ
ꯄꯥꯝꯅꯗꯤ ꯑꯗꯨꯃꯥꯏꯅ ꯊꯤꯗꯣꯏꯅꯦ
ꯁꯦ
ꯍ
ꯁꯤꯁꯦ ꯇ꯭ꯋꯦꯟꯇꯤ ꯇ꯭ꯋꯦꯟꯇꯤ ꯁꯤꯛꯁꯅꯦꯀꯣ ꯇ꯭ꯋꯦꯟꯇꯤ ꯇ꯭ꯋꯦꯟꯇꯤ ꯐꯤꯐꯇꯤꯟ ꯅꯠꯇꯦ
ꯃꯅꯥꯌꯦ
ꯃꯥꯟꯅꯗꯦ
ꯑ
ꯁꯃꯅꯗꯦ ꯃꯇꯝ ꯂꯣꯏ ꯍꯣꯡꯕꯖꯥꯠꯅꯤ
ꯍ ꯍꯗ ꯍꯗ
ꯍꯣꯡꯉ
ꯑꯣ
ꯍꯣꯡꯉꯦ ꯍꯥꯏꯕ
ꯑꯣꯅꯦ ꯋꯥ
ꯄꯨꯡꯉ
ꯅꯪꯅ ꯑꯗꯨꯃꯥꯏꯅ ꯇꯧꯔꯗꯤ ꯅꯉꯣꯟꯗ ꯅꯨꯄꯤꯁꯨ ꯌꯥꯝ ꯌꯥꯥꯎꯋꯦ ꯂꯃ ꯎꯝ
ꯂꯥꯛꯗꯤ
ꯣꯏꯗꯤꯟꯇꯤꯟ ꯣꯏꯦ ꯄꯁ ꯎ
ꯑꯩꯗꯤꯀꯣ
ꯑ
ꯑꯉꯥꯡ ꯄꯥꯝꯗꯦ
ꯑꯥ
ꯑꯉꯥꯡꯁꯦ ꯍꯩꯅꯗꯦꯕ ꯒ꯭ꯌꯥꯟ ꯇꯥꯕ ꯌꯥꯝ ꯋꯥꯠꯂꯦꯕ
ꯑꯦ ꯆꯞ ꯃꯥꯟꯅꯩꯌꯦ ꯑꯉꯥꯡꯁꯨ ꯑꯍꯟꯁꯨ
ꯃꯅꯗꯦꯍꯦ
ꯌꯦ ꯅꯨꯄꯥꯈꯣꯏꯅꯗꯤ ꯑꯗꯨꯃꯥꯏꯅ ꯍꯥꯏꯀꯣ
ꯍꯣꯏ
ꯑꯗꯣ ꯆꯞ ꯃꯥꯟꯅꯩꯑꯕ ꯑꯉꯥꯡ ꯑꯣꯏꯔꯁꯨ ꯒ ꯇꯕꯃꯤꯁꯨꯨꯒꯥꯏꯅ
ꯍꯣꯏ ꯑꯗꯨ ꯂꯩꯌꯦ ꯑꯗꯨꯑꯣꯏꯁꯨ ꯃꯃꯥꯡ ꯑꯣꯏꯔꯒ ꯒ꯭ꯌꯥꯟ ꯇꯥꯗꯕꯁꯨ ꯂꯩꯌꯦꯅ ꯍꯥꯏꯅ ꯍꯥꯏꯅꯤꯡꯕꯗꯨ ꯑꯗꯨꯗ
ꯍꯣꯏ ꯑꯗꯨꯗꯤ ꯏꯅꯧꯅ ꯏꯒꯦꯟ ꯇꯕ ꯃꯤ ꯑꯉꯥꯡ ꯑꯣꯏꯔꯁꯨ ꯏꯒ ꯇꯕ ꯃꯤ ꯑꯣꯏꯅ ꯊꯤꯌꯨꯅ
ꯑꯍꯟ ꯒ꯭ꯌꯥꯟ ꯇꯥꯕ ꯑꯣꯏꯅ ꯊꯤꯅꯤ
ꯑꯦ ꯌꯦ ꯇꯗ꯭ꯔꯦꯗꯤꯒ ꯃꯥꯏ ꯇꯗꯣ ꯏꯕ
ꯒ꯭ꯌꯥꯟ ꯇꯥꯗ꯭ꯔꯗꯤ ꯇꯥꯗ꯭ꯔꯦ ꯃꯥꯒꯤ ꯑꯃꯥꯡꯕꯅꯦ ꯑꯩ ꯅꯠꯇꯦ
ꯑꯦ ꯑꯦ ꯃꯥꯒꯤ ꯑꯃ ꯆꯠꯦ
ꯃꯥꯒꯤ ꯑꯃꯥꯡꯕꯅꯦ ꯍꯥꯏꯕꯗꯤ ꯃꯥꯅ ꯒ꯭ꯌꯥꯟ ꯇꯥꯗꯔꯒ ꯑꯣꯏꯗ ꯄꯥꯗꯕ ꯇꯧꯔꯗꯤ ꯇꯧꯔꯦ ꯃꯥꯏ ꯀꯨꯁꯤ ꯃꯥꯏ ꯑꯃꯥꯡꯕꯅꯦ ꯃꯥꯅ ꯒ꯭ꯌꯥꯟ ꯇꯥꯔꯒ ꯇꯨꯃꯤꯟ ꯂꯩꯔꯗꯤ ꯑꯩꯒꯤ ꯑꯐꯪꯕꯅꯦ
ꯑꯣꯏꯔꯣꯏ ꯑꯣꯏꯔꯣꯏ ꯅꯪꯒꯤ ꯅꯪꯒꯤ ꯑꯗꯨꯝ
ꯑꯣ ꯑꯗꯨꯅꯦꯕ ꯑꯗꯨ ꯑꯗꯨ ꯑꯗꯨꯃꯥꯏꯅ ꯑꯗꯨ ꯑꯍꯥꯟꯈꯣꯏ ꯑꯣꯏꯅ ꯈꯟꯕꯅꯦꯕ ꯑꯗꯨꯒꯨꯝꯕꯗꯤꯀꯣ
ꯎꯝ
ꯑꯗꯨꯒꯤ ꯍꯥꯏꯕꯅꯤꯗ
ꯂꯥꯛꯑꯣꯏ ꯂꯥꯛꯑꯣꯏ ꯂꯥꯟꯊꯦ ꯃꯩꯅꯥ ꯈ ꯑ ꯑꯗꯤ ꯈꯥꯟꯊꯦ ꯇ
ꯈꯟꯒꯅꯨ ꯍꯣꯏ ꯆꯨꯝꯃꯩ ꯆꯨꯝꯃꯩ ꯈꯜꯂꯣꯏꯗꯕꯅꯤ
ꯀꯨꯁꯤꯅꯤꯅꯦꯒꯤ ꯅꯪꯒꯤ ꯈꯨꯨꯁꯤꯅꯦꯕ
ꯑꯣ ꯄꯨꯁꯨꯅꯤ ꯅꯨꯄꯤꯁꯨ ꯐꯪꯗꯦꯗ ꯀꯗꯥꯏꯗꯒꯤ ꯀꯔꯤ ꯀꯣꯁꯤ
ꯏꯣꯅ ꯄꯥꯎꯅꯤꯡꯉꯥꯏꯒꯤ
ꯍꯥ
ꯐꯥꯎꯅ ꯃꯗꯩ ꯊ
ꯑꯠꯁꯦ ꯊꯤꯕ ꯑꯣꯏꯔꯣꯏ ꯍꯥꯏꯕ꯭ꯔꯣ ꯁꯦꯡꯃꯛꯒ
ꯑ
ꯅꯪꯗꯤ ꯑꯋꯥꯡꯕꯗꯨꯅ ꯄꯥꯝꯕ ꯅꯠꯇ꯭ꯔꯣ ꯊꯤꯌꯣ ꯐꯖꯅ ꯊꯤꯌꯣ
ꯑꯩꯗꯤ ꯉꯥꯡꯅꯕ ꯃꯤꯁꯨ ꯐꯖꯅ ꯊꯤꯕ ꯍꯩꯌꯦꯀꯣ ꯑ
ꯉꯥꯡꯅꯕ ꯃꯤꯁꯨ ꯌꯥꯎꯒꯅꯤ ꯑꯩꯗꯤ ꯊꯤꯕꯗ ꯄꯨꯂꯞ
ꯑꯦ
ꯐꯥꯒꯤ ꯇꯧꯔꯝꯅꯤꯗꯅ ꯈꯔ ꯅꯣꯛꯁꯦꯅ
ꯅꯠꯇꯇꯩ ꯅꯪ ꯌꯣ ꯍꯥꯏꯗꯧ ꯌꯥꯔꯦ ꯀꯔꯤꯒꯤ ꯅꫭꯛꯁꯦ
ꯑꯣ
ꯑꯈꯣꯏ
ꯅꯪꯗꯤ ꯀꯔꯤ ꯁꯥ ꯄꯥꯝꯕ꯭ꯔꯣ
ꯑꯩ ꯑꯩꯔꯣ ꯄꯩꯁꯥ
ꯄꯩꯁꯥ
ꯀꯩꯁꯥ ꯍꯣꯏ ꯈꯪꯉꯤꯅ
ꯄꯩꯁꯥ ꯅꯠꯇꯦ ꯀꯔꯤ ꯁꯥ ꯄꯥꯝꯕ꯭ꯔꯥ ꯍꯥꯏꯕ
ꯑ ꯀꯔꯤ ꯁꯥ ꯁꯥꯟꯅꯒꯣ ꯀꯔꯤ ꯀꯔꯤ ꯁꯥ ꯏꯃꯥꯟꯅꯕꯤꯒꯤ ꯃꯤꯡꯁꯨ ꯀꯩ ꯁꯥ ꯂꯩꯕ
ꯑꯣ
ꯑꯗꯨꯗꯣ ꯍꯦꯒꯅꯦ
ꯑꯁꯦ ꯑꯗꯣ ꯀꯔꯤ ꯀꯔꯤ ꯄꯦꯠ ꯄꯥꯝꯕ꯭ꯔꯥ ꯅꯪ
ꯈꯪꯗꯦ
ꯈꯪꯗꯦ
ꯇꯝꯗꯦ ꯑꯩ ꯍꯥꯏꯔꯣ ꯑꯩꯗꯤ ꯍꯨꯏ ꯑꯣꯏꯅ ꯄꯥꯝꯃꯦ
ꯍꯧꯖꯤꯛ ꯍꯧꯖꯤꯛꯇꯤ ꯔꯦꯕꯤꯠꯀ ꯂꯩ